ꯍꯜꯂꯣ
ꯎꯝ
ꯍꯜꯂꯣ
ꯇꯥꯏꯌꯦ ꯇꯥꯗꯕ꯭ꯔꯣ
ꯇꯏꯀꯣ
ꯎꯝ ꯇꯥꯏꯌꯦ
ꯎꯝ ꯎꯝ ꯃꯈꯈꯣꯟꯁꯦ ꯌꯥꯝꯅ ꯇꯞ ꯇꯞꯅ ꯇꯥꯕꯗꯨꯗ
ꯊꯦꯡꯒꯠ ꯑꯣ ꯀꯩꯗꯧꯔꯤꯅꯣ
ꯉꯁꯤ ꯅꯪ ꯉꯁꯤ ꯅꯪ ꯀꯣꯏꯕ ꯆꯠꯄ ꯃꯥꯜꯂꯦꯀꯣ
ꯍꯣꯏ ꯆꯠꯂꯦ ꯀꯣꯏꯕꯃꯛꯇꯤ ꯅꯠꯇꯦꯗ ꯏꯅꯦ ꯈꯣꯏꯗ ꯁꯨꯝ ꯆꯠꯂꯨꯕꯅꯦ ꯏꯅꯦ ꯈꯣꯏꯗ ꯁꯨꯝ ꯆꯠꯂꯨꯕꯅꯤ ꯀꯣꯏꯔꯨꯕꯅꯦ ꯏꯅꯦ ꯈꯣꯏꯗ
ꯑꯗꯨꯪ ꯍ ꯄ ꯍꯩ ꯄꯥꯝꯕꯤ ꯀꯥꯔꯒ ꯍꯦꯛꯄꯒ ꯇꯧꯕꯤꯗꯣ ꯎꯕꯤꯅꯦ ꯑꯗ ꯀꯗꯥꯏꯗ
ꯏꯅꯦ ꯌꯥꯏ ꯃꯈꯣꯏꯗ
ꯑꯣ ꯀ ꯀꯩ
ꯅꯪ ꯎꯄꯥꯟ ꯎꯝ ꯅꯪꯁꯨ ꯎꯄꯥꯥꯟꯕꯤꯤ ꯀꯥꯕ ꯍꯥꯏꯕ꯭ꯔꯣ
ꯈꯨꯣꯠꯅꯕꯨ ꯂꯥꯝꯕ ꯐꯪꯉꯗꯤ ꯀꯥꯒꯦ ꯅꯠꯇ꯭ꯔꯗꯤ ꯀꯥꯕ ꯇꯜꯂꯦ
ꯑꯩꯈꯣꯏꯅ ꯂꯥꯝꯕ ꯐꯪꯕꯩꯅꯦꯗ ꯑꯗꯨꯒꯨꯝꯕ ꯄꯝꯕꯤꯖꯥꯗꯨꯗꯤ ꯑꯪ ꯀ ꯑꯃ ꯇꯧꯋꯦꯗꯅ ꯌꯥꯝ ꯋꯥꯡꯕꯗꯤ ꯑꯣꯏꯗꯦꯗꯅ
ꯑꯩ ꯅꯪ ꯀꯔꯤꯗꯣ ꯑꯦ ꯌꯥꯝ ꯋꯥꯡꯕꯗꯤ ꯅꯠꯇꯦ ꯑꯩ ꯄꯥꯟꯕꯤ ꯑꯩꯈꯣꯏꯗ ꯑꯩꯈꯣꯏ ꯀꯨꯟꯗꯁꯨꯝꯃ ꯂꯩꯌꯦ ꯑꯩ ꯌꯨꯝ ꯃꯅꯥꯛꯇꯀꯣ ꯑꯩꯗꯤ ꯅꯠꯇꯦꯗꯣ ꯌꯥꯝ ꯄꯥꯜꯂꯦ ꯑꯁꯦꯡꯕ ꯐꯖꯅ ꯄꯥꯜꯂꯤꯦ
ꯅꯪꯅ ꯊꯥꯒꯠꯄꯗꯤ ꯑꯩꯍ ꯌꯥꯝꯃꯤ ꯐꯖꯅ ꯄꯥꯜꯂꯦ ꯑꯗꯨꯗꯤ
ꯑꯗ ꯃꯆꯤ ꯑꯃꯔꯣꯝꯗ ꯁꯥꯏꯠꯇ ꯀꯥꯞꯄ ꯐꯪꯗ꯭ꯔꯤꯉ ꯑꯗꯣ ꯁꯗ ꯑꯃꯗꯨꯁꯨ ꯐꯖꯅ ꯄꯥꯟꯕꯅꯦ ꯌꯥꯝꯕ ꯄꯥꯟꯕꯗꯨꯗ ꯑꯁ ꯌꯦꯡꯕ ꯅꯨꯡꯉꯥꯏ ꯍꯥꯏꯅ ꯐꯣꯇꯣꯒ꯭ꯔꯥꯞ ꯄꯤꯕꯅꯤ ꯑꯩꯅ ꯀꯥꯏꯔꯒ ꯑꯁ ꯑꯁꯤꯗꯤ ꯌꯥꯝ ꯄꯥꯗꯦꯗ ꯍꯥꯎꯔꯣꯏꯗꯥ ꯍꯥꯏꯕꯒꯤ ꯑꯄ ꯃꯟꯅ ꯑꯣꯂ ꯌꯅꯤ
ꯇꯪꯕ꯭ꯔꯣ ꯃꯍꯥꯎ ꯇꯪꯕ꯭ꯔꯣ ꯉꯁꯤ
ꯑꯩ ꯆꯤꯟ ꯆꯥꯗꯦ ꯃꯨꯟꯕꯁꯨ ꯋꯥꯠꯂꯤꯕ ꯃꯣꯏꯒꯤꯗ
ꯍꯣꯏ ꯈꯔꯕꯨꯗꯤ ꯁꯪꯉꯌꯦ ꯅꯪ ꯅꯪꯒꯤꯗꯣ
ꯆꯥꯅꯤꯡꯕꯁꯨ ꯀ ꯌꯥꯝ ꯐꯥꯎꯗꯦꯗ ꯑꯗꯨꯒꯨꯝꯕ ꯑꯩꯗ ꯃꯄꯨꯅꯗꯤ ꯍꯥꯎ ꯇꯉꯣ ꯇꯁꯣ ꯍ ꯍꯥꯏꯗꯤ ꯊꯇꯣꯛ ꯀꯥꯕꯨꯣ ꯆꯧ ꯃꯦ
ꯑ ꯐꯖꯗꯤ ꯐꯖꯩꯀꯣ ꯌꯥꯝꯅ ꯍꯥꯏꯗꯤ ꯃꯍꯩ ꯐꯖꯅ ꯄꯥꯟꯕꯅꯤꯅ
ꯑꯩꯅ ꯕꯤꯗꯤꯑꯣꯗꯤ ꯅꯝꯈꯤꯕꯅꯦꯕ ꯚꯤꯗꯤꯑꯣ ꯌꯦꯡꯒꯦꯒ ꯚꯤꯗꯤꯑꯣ ꯅꯝꯕꯗꯣ ꯑ ꯔꯦꯀꯣꯔꯠ ꯇꯧꯗꯕꯤꯗ ꯅꯝꯕꯖꯥꯠꯅꯦꯕ ꯐꯣꯇꯣꯁꯨ ꯀꯥꯞꯄꯦ ꯑꯗꯨꯒ ꯚꯤꯗꯤꯑꯣꯁꯨ ꯅꯝꯃꯒ ꯑꯁ ꯁꯤꯗꯤ ꯐꯖꯅ ꯄꯥꯜꯂꯤꯍꯦ ꯀꯩꯀꯥ ꯍꯥꯏꯔꯒ ꯅꯝꯃꯤꯅꯦꯕ ꯏꯁꯇꯦꯇꯁ ꯊꯥꯒꯦ ꯍꯥꯏꯅ ꯌꯦꯡ ꯀꯥꯟꯗ ꯕꯤꯗꯤꯑꯣ ꯂꯩꯔꯝꯗꯕ
ꯑꯣ ꯑ
ꯍꯥꯏ ꯍꯥꯏ ꯍꯥꯏꯌꯦ
ꯑꯗꯨꯁꯨꯅꯦ ꯍꯥꯞꯈꯨꯝ ꯐꯖꯅ ꯄꯥꯜꯂꯦ ꯑꯗꯨꯒꯨꯝ ꯁꯤꯁꯦ ꯈꯔ ꯍꯟꯗꯩꯌꯦ
ꯆꯍꯤ ꯆꯍꯤꯒꯤꯁꯨꯨ ꯃꯈꯥ ꯄꯣꯟꯕ ꯃꯥꯜꯂꯦ ꯑꯗꯨꯗꯤ
ꯊꯥ ꯀꯩꯕ
ꯎꯝ ꯑꯩ ꯉꯔꯥꯡ ꯐꯣꯟ ꯂꯩ ꯑꯗꯨꯏ ꯋꯥꯔꯤ ꯂꯤꯕꯤꯒꯦ ꯑꯩ ꯉꯔꯥꯡ ꯐꯣꯟ ꯂꯩꯕꯒꯤ ꯋꯥꯔꯤ ꯂꯤꯕꯤꯒꯦꯕ ꯑꯩ ꯉꯥꯏ ꯉꯔꯥꯡ ꯇꯨꯝꯅꯤꯡ ꯃꯟꯕꯒꯤ ꯋꯥꯃꯟꯕꯒꯤ ꯂꯤꯍꯧꯗꯔꯦ
ꯑꯥ
ꯏꯌꯥꯝꯕꯅ ꯃꯥꯒꯤ ꯐꯣꯟ ꯂꯩꯔꯛꯑꯣ ꯍꯥꯏꯅ ꯄꯩꯁꯥ ꯈꯔ ꯄꯤꯕ ꯃꯥ ꯂꯩꯕ ꯆꯠꯂꯗꯤ ꯐꯣꯟ ꯐꯕ ꯐꯠꯇꯕ ꯈꯪꯗꯦ ꯐꯥꯔꯁ ꯍꯦꯟ ꯑꯣꯏꯒꯦꯔꯥ ꯁꯦꯀꯦꯟ ꯍꯦꯟ ꯑꯣꯏꯒꯦꯔꯥ ꯅꯪ ꯊꯣꯛ ꯊꯣꯛꯄ ꯂꯧꯔꯛꯑꯣꯅ ꯑꯃ ꯑꯅꯤ ꯑꯍꯨꯝ ꯃꯔꯤ ꯃꯉꯥ ꯇꯔꯨꯛ ꯇꯔꯦꯠ ꯅꯤꯄꯥꯜ ꯂꯤꯁꯤꯡ ꯅꯤꯄꯜ ꯂꯤꯁꯤꯡ ꯅꯤꯄꯜꯗꯪ ꯄꯤꯕ ꯑꯗ ꯆꯠꯂꯦ ꯐꯣꯟ ꯌꯦꯡꯕ ꯃꯐꯝꯗ ꯍꯪꯉꯒ ꯑꯁ ꯍꯧꯖꯤꯛꯀꯥꯟꯁꯦ ꯂꯤꯁꯤꯡ ꯂꯤꯁꯤꯡ ꯇꯔꯥꯒꯤ ꯐꯣꯟ ꯐꯥꯎ ꯂꯩꯇ꯭ꯔꯤꯅꯦ ꯍꯥꯏꯌꯦ ꯑꯩꯅ ꯑꯩꯅ ꯄꯥꯏꯔꯛꯄꯗꯤ ꯂꯤꯁꯤꯡ ꯇꯔꯥ ꯁꯨꯗꯦ ꯍꯁ ꯇꯥꯏꯌꯦꯀꯣ ꯍꯜꯂꯣ ꯇꯥꯕꯔꯣ ꯎꯝ ꯋꯥꯔꯤ ꯁꯥꯔꯒ ꯏꯇꯣꯝꯇ ꯉꯥꯡꯍꯧꯕꯗꯤ ꯅꯨꯡꯉꯥꯏꯇꯦꯗ ꯑꯃꯨꯛꯀ ꯇꯧꯔꯛꯀꯦ ꯑꯗꯨꯗꯤ ꯀꯣ